ꯍꯜꯂꯣ
ꯇꯥꯕ꯭ꯔꯣ
ꯑ ꯑ ꯇꯥꯏ ꯇꯥꯏꯌꯦ
ꯑꯣ ꯑꯣ ꯇꯥꯏ ꯇꯥꯏ ꯏꯃꯥꯟꯅꯕꯤꯗ ꯋꯥꯔꯤ ꯁꯥꯟꯅꯒꯦ ꯍꯥꯏꯔꯒ ꯃꯥꯒꯤꯗꯣ ꯌꯥꯗ꯭ꯔꯕꯀꯣ
ꯑꯥ
ꯑꯗꯨꯒꯤ ꯅꯣꯡ ꯐꯖꯅ ꯆꯨꯔꯦ ꯍꯧꯖꯤꯛꯇꯤ ꯆꯨꯗ꯭ꯔꯣ ꯅꯣꯏꯗ
ꯍꯧꯖꯤꯛꯁꯦ ꯌꯥꯝꯅ ꯆꯨꯗ꯭ꯔꯦ ꯈꯤꯛ ꯈꯤꯛ ꯂꯥꯎꯔꯒ ꯆꯨꯦ
ꯎ ꯆꯨꯋꯦ ꯍꯧꯖꯤꯛꯇꯤ ꯅꯪꯅꯦ ꯀꯔꯤ ꯇꯧꯔꯒ ꯂꯩꯕ꯭ꯔꯣ
ꯑꯩꯗꯤ ꯀꯩꯁꯨ ꯇꯧꯗꯦꯗ ꯏꯆꯥꯒ ꯑꯗꯨꯝ ꯂꯩꯌꯦ ꯍꯤꯞ꯭ꯔꯒ
ꯑꯣ ꯑꯣ ꯌꯥꯝ ꯐꯩꯅꯦ
ꯅꯣꯡ ꯅꯣꯡ ꯆꯨꯕꯅꯤꯅ ꯆꯠꯊꯣꯛꯀꯦ ꯍꯥꯏꯔꯒ ꯌꯥꯗ꯭ꯔꯦ
ꯌꯨꯝꯗ ꯑꯗꯨꯝ ꯂꯩꯕꯅ ꯐꯔꯦꯗ
ꯑꯥ
ꯅꯨꯃꯤꯠ ꯐꯠꯇꯕ ꯀꯥꯟꯗ ꯗꯤ ꯌꯨꯝꯗ ꯂꯩꯕꯅ ꯅꯨꯡꯉꯥꯏꯕꯅꯦꯕ ꯆꯠꯊꯣꯛꯄꯗꯣ ꯌꯥꯝ ꯋꯥꯕꯅꯦꯕ
ꯍꯣꯏ ꯍꯣꯏ ꯂꯝꯕꯤ ꯐꯠꯇꯕꯒ ꯂꯝꯕꯤ ꯃꯣꯠꯄꯒ ꯇꯜꯂꯦꯗ ꯅꯣꯡ ꯆꯨꯕꯗ
ꯎꯝ ꯑꯗꯨꯃꯥꯏꯅ ꯇꯧꯋꯦ ꯍꯣꯏ ꯑꯩꯈꯣꯏꯁꯨꯅꯦ ꯂꯩꯈꯣꯝ ꯉꯥꯛꯇꯀꯣ ꯅꯣꯡꯆꯨꯔꯗꯤ
ꯍꯣꯏ ꯍꯧꯖꯤꯛꯁꯦ ꯍꯧꯖꯤꯛꯁꯦ ꯅꯣꯡ ꯆꯨꯕꯅꯤꯅ ꯏꯟꯖꯤꯟ ꯃꯈꯣꯟ ꯉꯥꯛ ꯇ ꯇꯥꯔꯦ ꯑꯩꯈꯣꯏ ꯂꯩꯀꯥꯏꯁꯦ
ꯎꯝ
ꯂꯧ ꯈꯣꯏꯕ ꯑꯣꯏꯔꯝꯒꯅꯤ
ꯑꯣ ꯑꯣꯏꯔꯝ ꯑꯁ ꯀꯕꯨꯇꯥꯒꯤ ꯃꯈꯣꯟꯗꯣ ꯇꯥꯅꯤꯡꯗꯦ ꯑꯩꯗꯤ
ꯎꯝ
ꯌꯥꯝ ꯇꯞꯄꯒꯀꯣ ꯑꯗꯨꯝ ꯃꯈꯣꯟꯁꯨ ꯌꯥꯝ ꯀꯜꯂꯦꯗꯅ
ꯑꯥꯎ ꯑꯥꯎ ꯃꯈꯣꯟ ꯀꯜꯂꯦ ꯊꯥꯞ ꯊꯥꯞꯅꯗꯤ ꯂꯩꯕꯅꯦ ꯑꯗꯨ ꯑꯣꯏꯔꯁꯨ ꯃꯈꯣꯟ ꯑꯗꯨꯝ ꯍꯧꯋꯦ ꯀꯕꯨꯨꯇꯥꯁꯦ
ꯍꯧꯖꯤꯛꯀꯥꯟꯗꯤ ꯀꯕꯨꯇꯥꯒ ꯆꯠꯅꯗ꯭ꯔꯦꯗ ꯐꯣꯔꯁꯟ ꯉꯥꯛꯇ ꯇꯧꯔꯦꯕꯀꯣ ꯀꯕꯨꯇꯥꯅ ꯄꯨꯡ ꯑꯃ ꯑꯍꯨꯝ ꯃꯔꯤ ꯂꯧꯒꯗꯕꯗꯣ ꯐꯣꯔꯁꯟꯗꯤ ꯎꯝ ꯄꯨꯡꯈꯥꯏꯃꯨꯛ ꯈꯛꯇꯅꯦꯕ ꯂꯧꯔꯤꯁꯦ
ꯑꯣ
ꯈꯣꯏꯔꯣꯝꯗꯁꯣ ꯀꯕꯨꯨ ꯇꯥꯗꯤ ꯈꯣꯏꯅꯗ꯭ꯔꯦ ꯍꯧꯖꯤꯛꯇꯤ ꯐꯣꯔꯁꯟ ꯉꯥꯛꯇ ꯇꯧꯔꯦꯕ
ꯑ ꯆꯍꯤ ꯆꯍꯤꯗ ꯂꯧ ꯈꯣꯏꯕꯒꯤꯁꯨ ꯃꯦꯆꯤꯟ ꯖꯥꯠ ꯖꯥꯠ ꯖꯥꯠ ꯊꯣꯔꯛꯈ꯭ꯔꯦꯅꯦꯀꯣ
ꯎꯝ ꯑꯗꯨꯃꯥꯏꯅ ꯇꯧꯔꯦ ꯍꯧꯖꯤꯛꯇꯤ ꯂꯧ ꯎꯕꯁꯤꯡꯒꯤꯁꯤꯁꯨ ꯋꯥꯅꯤꯡꯉꯥꯏ ꯂꯩꯇ꯭ꯔꯦꯗ ꯄꯩꯁꯥ ꯆꯪꯉꯦ ꯍꯥꯏꯕ ꯈꯛꯇꯅꯦꯕꯀꯣ ꯍꯥꯟꯅꯗꯤ ꯗꯤ ꯃꯤꯅ ꯑꯗꯨꯝ ꯂꯣꯏꯅ ꯇꯧꯕꯅꯤꯅ ꯋꯥꯕꯅꯦꯕ
ꯎꯝ ꯎꯝ
ꯍꯧꯖꯤꯛꯇꯤ ꯃꯦꯆꯤꯟ ꯉꯥꯛꯇ ꯇꯧꯕꯅꯤꯅ
ꯎꯝ ꯂꯧ ꯂꯧ ꯌꯩꯕꯁꯨ ꯃꯦꯆ
ꯈꯥꯎꯕꯁꯨ ꯃꯦꯆꯤꯟ ꯇꯧꯔꯦꯕ
ꯈꯥꯎꯕꯁꯨ ꯃꯦꯆꯤꯟ ꯅꯨꯡꯉꯥꯏꯔꯦꯗ
ꯑꯗꯨꯅꯦ ꯍꯣꯏ
ꯑꯝ
ꯍꯥꯟꯅꯗꯤ ꯑꯩꯈꯣꯏ ꯈꯨꯟ ꯃꯤꯁꯤꯡꯁꯨ ꯑ ꯈꯨꯂꯪꯒ ꯌꯥꯝ ꯆꯠꯅꯕꯅꯦ ꯍꯧꯖꯤꯛꯇꯤ ꯃꯣꯏ ꯃꯣꯏ ꯏꯃꯨꯡ ꯑꯗꯨꯝ ꯃꯊ ꯊꯟꯇ ꯑꯗꯨꯝ ꯇꯧꯅꯔꯦꯗ
ꯎꯝ ꯍꯧꯖꯤꯛꯁꯦ ꯈꯨꯂꯪ ꯍꯥꯏꯕꯁꯤꯕꯨ ꯐꯧ ꯀꯩꯅꯣ ꯌꯥꯟꯕ ꯃꯇꯨꯡꯗ ꯄꯨꯕꯗꯣ
ꯑꯣ
ꯑꯗꯨ ꯈꯛꯇ ꯑꯣꯏꯔꯦ ꯈꯨꯂꯥꯡ ꯆꯠꯂꯤꯕꯁꯦ
ꯑꯗꯨꯁꯨ ꯀꯩꯅꯣ ꯃꯤ ꯌꯥꯝꯅ ꯆꯠꯄꯗꯣ ꯅꯨꯡꯉꯥꯏꯕꯅꯦ ꯑꯗꯨ ꯐꯧ ꯀꯔꯤ ꯍꯥꯏꯁꯤꯔꯥ ꯍꯣꯟꯕꯗꯨꯀꯣ
ꯑꯥ ꯑꯥ ꯑꯗꯣ ꯑꯗꯨꯁꯨ ꯑꯗꯨꯝ ꯅꯨꯡꯉꯥꯏꯕꯅꯤꯅꯦ
ꯅꯨꯡꯉꯥꯏꯌꯦ ꯍꯣꯏ ꯑꯩꯈꯣꯏꯗꯤ ꯀꯩꯅꯣ ꯇꯧꯋꯦ ꯌꯨꯠꯁꯤꯡ ꯆꯠꯂꯒ ꯀꯣ ꯃꯤ ꯀꯨꯟꯊ꯭ꯔꯥꯅꯤ ꯄꯨꯨ ꯆꯠꯂꯒ ꯑꯗꯨꯝ ꯂꯧ ꯄꯔꯤ ꯑꯃ ꯑꯅꯤꯒꯨꯝꯕ ꯑꯗꯨꯝ ꯄꯨꯕꯦ
ꯑꯣ ꯑꯣ
ꯌꯨꯠꯁꯤꯡꯒꯤ ꯐꯠꯗꯃꯛꯇ ꯑꯥ ꯅꯨꯡꯉꯥꯏꯌꯦ ꯍꯣꯏ ꯃꯤ ꯌꯥꯝ ꯆꯠꯄꯅ
ꯂ ꯀꯩꯩꯅꯣ ꯌꯥꯝ ꯆꯥꯎꯔꯁꯨ ꯃꯤ ꯌꯥꯝꯕꯅꯤꯅ ꯑꯗꯨꯝ ꯊꯨꯅ ꯂꯣꯏꯁꯤꯜꯂꯦꯕ ꯍꯣꯏ
ꯐꯣꯉꯒ ꯆꯠꯄ ꯑꯗꯨ
ꯎꯝ ꯀꯩꯅꯣ ꯑꯗꯣ ꯄꯨꯕ ꯃꯇꯝꯗꯗꯤ ꯈꯔ ꯋꯥꯏ ꯑꯗꯨ ꯑꯣꯏꯔꯁꯨ ꯂꯣꯏꯁꯤꯜꯂꯛꯄꯗꯗꯤ ꯑꯗꯨꯝ ꯅꯨꯡꯉꯥꯏꯌꯦ
ꯍꯣꯏ ꯑꯗꯨꯃꯥꯏꯅ ꯇꯧꯅꯤ ꯍꯧꯖꯤꯛꯀꯥꯟ ꯎ ꯑꯗꯨꯃꯥꯏꯅ ꯅꯨꯡꯁꯤꯌꯦ ꯍꯣꯏ
ꯑꯣ
ꯊꯥꯏꯅꯗꯤ ꯀꯩꯅꯣ ꯇꯧꯕ ꯃꯥꯜꯂꯦ ꯑꯁꯤꯒꯨꯝꯕ ꯄꯨꯕꯁꯨꯀꯣ ꯈꯨꯂꯥꯡ ꯉꯥꯛꯇ ꯆꯠꯂꯦꯕ ꯍꯧꯖꯤꯛꯀꯥꯟꯁꯤꯗꯤ ꯃꯤꯁꯤꯡꯁꯨ ꯀꯔꯤ ꯎꯝ ꯂꯧꯔꯥꯛꯒꯨꯝꯕ ꯍꯥꯟꯅꯗꯤ ꯂꯧ ꯌꯩꯕ ꯀꯨꯝꯠ ꯀꯨꯝꯕꯁꯦꯀꯣ
ꯑ
ꯅꯨꯡꯗꯥꯡ ꯅꯨꯡꯗꯥꯡꯗ ꯉꯛꯇ ꯍꯜꯂꯛꯏꯕ ꯃꯤꯅ ꯌꯩꯕꯅꯤꯅ
ꯍꯣꯏ
ꯑꯗꯨꯒ ꯑꯃꯨꯛ ꯌꯩꯕ ꯂꯣꯏꯔꯒ ꯐꯧꯗꯣ ꯕꯣꯔꯥ ꯕꯣꯔꯥꯗꯣ ꯌꯨꯝ ꯇꯥꯅꯕ ꯑꯗꯨꯝ ꯑꯃꯨꯛ ꯄꯨꯔꯛꯀꯅꯤ
ꯍꯥꯟꯅꯒꯤꯁꯦ ꯋꯥꯁꯨ ꯋꯥꯕ ꯅꯨꯡꯁꯨ ꯅꯨꯡꯉꯥꯏꯕꯀꯣ ꯍꯧꯖꯤꯛꯀꯤꯅ ꯍꯦꯟꯅ ꯅꯨꯡꯉꯥꯏꯔꯦ ꯑꯗꯨ ꯑꯣꯏꯔꯁꯨ ꯍꯥꯟꯅꯒꯤꯗꯣ ꯑꯗꯨꯝ ꯅꯨꯡꯁꯤꯌꯦ
ꯎ ꯍꯥꯟꯅꯗꯤ ꯂꯧ ꯍꯥꯏꯕꯁꯦ ꯑꯌꯨꯛ ꯉꯟꯇꯥ ꯄꯨꯡ ꯑꯍꯨꯝꯒꯨꯝꯕꯗꯣꯀꯣ
ꯑꯥ
ꯍꯧꯒꯠꯂꯒ ꯑꯗꯨꯝ ꯍꯥꯟꯅꯗꯤ ꯌꯨꯝꯒꯤ ꯌꯦꯟꯁꯤꯡꯗꯣ ꯍꯥꯜꯂꯒꯠ ꯆꯅꯥ ꯌꯦꯗꯅ
ꯍ ꯍꯣꯏ
ꯑꯗꯨ ꯆꯠꯂꯒ ꯅꯨꯡꯗꯥꯡꯗ ꯑꯃꯨꯛ ꯍꯜꯂꯛꯀꯅꯤ ꯍꯧꯖꯤꯛꯇꯤ ꯌꯥꯝ ꯅꯨꯡꯉꯥꯏꯔꯦꯗ ꯂꯧ ꯆꯠꯄꯁꯨ ꯋꯥꯅꯤꯡꯉꯥꯏ ꯂꯩꯇ꯭ꯔꯦ ꯎ
ꯍꯅ ꯍꯥꯟꯅꯒꯤꯗꯣ ꯂꯧ ꯌꯩꯕ ꯆꯠꯀꯅꯤ ꯍꯥꯏꯕ ꯃꯇꯝꯗ ꯌꯥꯝ ꯆꯠꯅꯤꯡꯉꯦ ꯀꯔꯤꯒꯤꯔꯥ ꯍꯥꯏꯔꯒ ꯆꯥꯛ ꯆꯥꯕ ꯑꯃꯁꯨ ꯑꯣꯏꯔꯦꯗꯅ ꯑꯗꯨꯒꯒ ꯒꯥꯔꯤ ꯇꯣꯡꯡꯂꯛꯄ ꯑꯃ ꯑꯗꯨꯒꯤꯅꯤ ꯑꯩꯈꯣꯏꯅ ꯍꯔꯥꯎ ꯍꯔꯥꯎꯅ ꯂꯧꯕꯛ ꯆꯠꯂꯤꯁꯦ ꯑꯇꯣꯞꯄꯒꯤ ꯅꯠꯇ꯭ꯔꯦ
ꯅꯨꯡꯉꯥꯏꯑꯕ ꯍꯥꯟꯅꯗꯤ ꯍꯧꯖꯤꯛ ꯃꯇꯝꯒꯗꯤ ꯌꯥꯝ ꯈꯦꯠꯅꯔꯦꯗ
ꯌꯥꯝ ꯈꯦꯠꯅꯔꯦ ꯎꯝ
ꯍꯧꯖꯤꯛꯇꯤ ꯃꯤꯅꯁꯨ ꯍꯣꯟꯗ꯭ꯔꯦ ꯘꯔꯤꯅ ꯑꯗꯨꯝ ꯍꯣꯜꯂꯦꯕ
ꯑꯥ ꯑꯥ
ꯑꯗꯨꯕꯨꯣ ꯆꯤꯡꯔꯣꯝꯗ ꯆꯤꯡ ꯂꯧꯧ ꯇꯧꯕꯁꯤꯡꯁꯤꯗꯤ ꯀꯩꯅꯣ ꯇꯧꯕ ꯃꯥꯜꯂꯦ ꯃꯣꯏꯗꯤ ꯉꯁꯤ ꯌꯩꯕ ꯂꯣꯏꯔꯒ ꯉꯁꯤ ꯄꯨꯔꯛꯇꯕ ꯉꯝꯗꯕ ꯤꯡꯗꯣ ꯑꯗꯨꯝ ꯅꯣꯡꯃ ꯑꯅꯤ ꯑꯍꯨꯝ ꯄꯨꯕ ꯃꯥꯜꯂꯦ
ꯍꯣꯏ ꯃꯣꯏꯁꯦ ꯁꯪ ꯑꯃ ꯁꯦꯝꯃꯦꯕꯀꯣ
ꯑꯥ
ꯑꯗꯨꯗ ꯂꯣꯏꯅ ꯕꯣꯔꯥꯗ ꯀꯔꯤꯔꯥ ꯕꯣꯔꯥ ꯅꯠꯇꯕ ꯇꯞꯂꯤꯟ ꯑꯃ ꯂꯩꯗꯅ ꯑꯗꯨꯗ ꯐꯖꯅ ꯁꯦꯝꯔꯒ ꯑꯗꯨꯗ ꯊꯝꯈ꯭ꯔꯦꯗꯅ ꯅꯣꯡꯕꯨ ꯁꯨꯔꯗꯤ ꯑꯗꯨꯗ ꯅꯦꯠ ꯅꯦꯠ ꯅꯦꯠ ꯅꯦꯠꯂꯒ ꯑꯗꯨꯝ ꯌꯨꯝꯗ ꯄꯨꯔꯛꯑꯒ ꯐꯧꯔꯒ ꯌꯨꯝꯗ ꯑꯣꯏꯅ ꯑꯗꯨꯝ ꯁꯦꯝꯕꯅꯦ ꯃꯣꯏꯗꯤ
ꯑꯣ
ꯆꯤꯡꯒꯁꯦ ꯑꯁ ꯋꯥꯏꯗ
ꯑꯗꯨ ꯑꯣꯏꯔꯁꯨ ꯅꯨꯡꯉꯥꯏꯔꯝꯒꯅꯤ ꯀꯣꯆꯤꯡꯒꯤ ꯂꯧꯁꯤꯗꯤ ꯊꯕꯤꯒꯨꯝꯕ ꯌ ꯆꯨꯖꯥ ꯀꯣꯕ ꯃꯔꯣꯔꯑꯣ ꯀꯨꯝꯕ ꯑꯗꯨꯝ ꯍꯦꯛꯑꯒ ꯑꯣ ꯑꯗꯨꯅ ꯤꯠꯅꯦꯕ ꯂꯧ ꯆꯠꯄꯒꯤꯗ
ꯍꯧꯖꯤꯛ ꯆꯦꯡꯒꯤ ꯐꯧꯒꯤ ꯃꯔꯛꯇꯨꯗꯀꯣ ꯃꯣꯏꯗꯤ ꯀꯔꯤ ꯀꯔꯤꯔꯥ ꯃꯈꯜ ꯃꯈꯜ ꯃꯈꯜ ꯃꯌꯥꯝ ꯊꯥꯕꯅꯦ
ꯑꯣ ꯑꯗꯨꯅꯤ ꯑꯗꯨꯅ ꯂꯧ ꯆꯠꯄꯁꯨ ꯅꯨꯡꯉꯥꯏꯕꯅꯦꯕ ꯑꯗꯨꯒꯨꯝꯕ ꯎꯔꯒ
ꯎꯝ ꯑꯗꯣ ꯄꯥꯝꯕꯤ ꯑꯦ ꯀꯩꯅꯣ ꯃꯥꯒꯤ ꯍꯩꯁꯤꯡꯗꯣ ꯑꯗꯨꯝ ꯅꯧꯅ ꯅꯧꯅ ꯁꯦꯡꯅ ꯁꯦꯡꯅ ꯆꯥꯕ ꯐꯪꯉꯦꯕ
ꯍꯣꯏ ꯍꯣꯏ ꯑꯗꯨꯃꯥꯏꯅ ꯇꯧꯋꯦ ꯑꯩꯈꯣꯏꯒꯤꯗꯤ ꯊꯥꯔꯁꯨ ꯀꯔꯤꯁꯨ ꯐꯠꯇꯦꯗ ꯁꯤꯡꯒꯨꯝꯕ ꯈꯛꯇꯗꯤ ꯐꯩ ꯑꯗꯨ ꯑꯣꯏꯔꯁꯨ ꯀꯩꯅꯣ ꯍꯥꯔꯒꯨꯝꯕ ꯈꯔ ꯈꯔ ꯍꯥꯞꯄꯦꯕꯀꯣ
ꯍꯣꯏ ꯍꯣꯏ
ꯍꯥꯞꯇꯔꯗꯤ ꯐꯠꯇꯦꯕ
ꯎꯝ
ꯃꯣꯔꯣꯛꯀꯨꯝꯕꯁꯨ ꯌꯥꯝ ꯊꯥꯏꯌꯦ ꯆꯨꯖꯥꯛꯀꯨꯝꯕꯁꯨ ꯌꯥꯝ ꯊꯥꯏ ꯑꯗꯨ ꯑꯣꯏꯔꯁꯨ ꯐꯠꯇꯕꯀꯣ
ꯑꯥ
ꯂꯩꯕꯥꯛꯇꯣ ꯀꯔꯤ ꯍꯥꯏꯗ꯭ꯔꯥ ꯈꯔ ꯈꯔ ꯉꯥꯡꯉꯒꯀꯣ
ꯑꯣ ꯀꯟꯁꯨ ꯀꯟꯕ
ꯎꯝ ꯐꯠꯇꯦꯕ ꯂꯩꯍꯥꯎ ꯑꯝꯇ ꯌꯥꯎꯗꯦꯕ
ꯑ
ꯆꯤꯡꯗꯗꯤ ꯂꯩꯕꯥꯛꯁꯨ ꯐꯕꯅꯤꯅꯀꯣ ꯑꯗꯨꯝ ꯊꯥꯕ ꯈꯨꯗꯤꯡꯒꯤ ꯑꯗꯨꯝ ꯃꯍꯩ ꯆꯥꯕ ꯐꯪꯉꯦꯕ
ꯍꯣꯏ ꯍꯣꯏ
ꯑꯩꯈꯣꯏ
ꯆꯤꯡꯗ ꯑꯣꯏꯅ ꯑꯗꯨꯝ ꯋꯥꯁꯨ ꯋꯥꯏꯑꯦ ꯆꯤꯡꯁꯦꯀꯣ
ꯑꯣ
ꯋꯥꯁꯨ ꯋꯥꯏꯑꯦ ꯅꯅꯨꯡꯁꯨ ꯅꯨꯡꯉꯥꯏꯕ ꯃꯥꯜꯂꯦꯗ ꯆꯤꯡꯗ ꯆꯤꯡꯒꯤ ꯄꯨꯟꯁꯤꯁꯦ ꯑꯩꯈꯣꯏꯒꯤꯅ
ꯃꯣꯏꯗꯤ ꯀꯩꯅꯣ ꯇꯧꯋꯦ ꯊꯕꯛꯁꯨ ꯌꯥꯝ ꯀꯜꯂꯦ ꯃꯣꯏꯗꯤ ꯅꯨꯡꯇꯤꯒꯤ ꯂꯧ ꯆꯠꯄ ꯌꯥꯏꯕ ꯀ ꯑꯩꯈꯣꯏꯗꯤ ꯅꯣꯡꯃ ꯑꯅꯤ ꯆꯠꯂꯗꯤ ꯋꯥꯏꯑꯕ ꯃꯣꯏꯗꯤ ꯊꯥꯞꯁꯨ ꯂꯧꯗꯣ ꯌꯥꯝ ꯂꯥꯞꯁꯨ ꯂꯥꯞꯄꯦ ꯃ ꯌꯨꯝꯃꯛ ꯀꯣ ꯑꯗꯨꯝ ꯅꯨꯡꯇꯤꯒꯤ ꯆꯥꯡ ꯉꯟꯇꯥ ꯆꯥꯔꯒ ꯑꯗꯨꯝ ꯆꯠꯄ ꯃꯥꯜꯂꯦ ꯃꯣꯏ ꯋꯥꯗꯕ꯭ꯔꯥ ꯈꯪꯗꯦ
ꯎꯝ ꯆꯠꯇꯕ ꯌꯥꯗꯕꯅꯤꯅ ꯋꯥꯔꯁꯨꯀꯣ ꯃꯐꯝꯗꯣ
ꯎꯝ
ꯑꯩꯁꯨ ꯑꯗꯨꯝ ꯃꯔꯛ ꯃꯔꯛꯇ ꯆꯍꯤ ꯑꯃ ꯑꯅꯤꯒꯨꯝꯕ ꯑꯗꯨꯝ ꯆꯠꯂꯒ ꯑꯩꯁꯨ ꯍꯦꯛ ꯍꯦꯛ ꯆꯠꯂꯦ ꯆꯤꯡꯒꯤ ꯂꯧꯗꯣ ꯑꯗꯣ ꯑꯌꯨꯛꯁꯦ ꯉꯟꯇ ꯆꯥꯛ ꯆꯥꯔꯒ ꯄꯨꯡ ꯑꯃꯒꯤ ꯂꯝꯕꯤꯅꯦꯕ ꯌꯨꯝꯗꯒꯤ ꯂꯧꯕꯨꯛꯁꯦ ꯈꯣꯡꯗ ꯑꯗꯨꯝ ꯆꯠꯂꯒ ꯆꯠꯄꯗ ꯃꯤ ꯃꯌꯥꯝ ꯑꯗꯨꯝ ꯆꯠꯄꯅꯤꯅ ꯅꯨꯡꯉꯥꯏꯌꯦ ꯑꯗꯣ ꯃꯐꯝꯗꯨꯗ ꯂꯧꯕꯨꯛ ꯇꯨꯗꯀꯣ ꯍꯦꯛ ꯑꯃꯨꯛ ꯌꯕ ꯈꯨꯅꯨꯡꯉꯥꯏ ꯑꯃꯅꯦ ꯌꯥꯝ ꯀꯔꯤ ꯍꯥꯏꯁꯤꯔꯥ ꯅꯥꯄꯤꯁꯤꯡꯗꯣ ꯌꯥꯝꯅ ꯀꯔꯤ ꯍꯥꯏꯁꯤꯔꯦ ꯌꯥꯝ ꯐ꯭ꯔꯦꯁ ꯇꯧꯕꯀꯣ ꯌꯥꯝꯅ ꯅꯨꯡꯉꯥꯏꯌꯦ
ꯑ ꯀꯪꯒꯦ ꯆꯤꯡꯗꯗꯤ ꯀꯩꯅꯣ ꯍꯧꯖꯤꯛꯀꯥꯟꯁꯤꯗꯤ ꯂꯧ ꯑꯗꯨꯝ ꯃꯣꯏꯗꯤ ꯈꯨꯂꯪ ꯆꯠꯅꯕ ꯃꯥꯜꯂꯦ ꯆꯤꯡꯗꯗꯤ
ꯑꯥꯎ ꯃꯔꯛ ꯎꯝ ꯃꯔꯛꯇ ꯑꯗꯨꯃꯥꯏꯅ ꯇꯧꯅꯩ ꯃꯔꯛ
ꯑꯩꯈꯣꯏꯗꯤ ꯑꯗꯨꯃꯥꯏꯅ ꯇꯧꯗ꯭ꯔꯦꯗꯅ ꯇꯝꯄꯥꯛꯀꯤ ꯂꯧꯗꯗꯤ ꯍꯤꯗꯥꯛꯀ ꯂꯣꯏ ꯀꯥꯞꯄꯒ ꯅꯥꯄꯤꯁꯤꯡ ꯁꯤꯕꯒꯤꯁꯨ ꯑꯗꯨꯃꯥꯏꯅ ꯇꯧꯔꯦꯕ
ꯑꯥꯎ
ꯃꯤ ꯌꯥꯝꯕ ꯆꯠꯄꯅ ꯅꯨꯡꯁꯨ ꯅꯨꯡꯉꯥꯏꯕꯅꯦ ꯋꯥꯔꯤꯒꯨꯝꯕ ꯁꯥꯔꯒꯀꯣ ꯑꯩꯈꯣꯏ ꯏꯃꯨꯡ ꯈꯛꯇ ꯆꯠꯄꯗꯨꯗꯤ ꯅꯨꯡꯉꯥꯏꯇꯦꯕ
ꯎꯝ ꯆꯃꯦ ꯍꯥꯏ
ꯎꯝ ꯍꯧꯖꯤꯛꯀꯥꯟꯁꯤꯗꯤ ꯂꯧꯒꯨꯝꯕ ꯀꯨꯝꯕꯁꯦ ꯂꯧ ꯆꯠꯄꯁꯦ ꯊꯦꯡꯅꯁꯨ ꯍꯜꯂꯛ ꯅꯠꯇ꯭ꯔꯦꯗ ꯍꯧꯖꯤꯛꯇꯤ ꯉꯟꯇꯥ ꯉꯟꯇꯥ ꯍꯜꯂꯛꯑꯦꯕ ꯊꯥꯏꯅꯗꯤ ꯊꯦꯡꯉ ꯃꯝꯃꯒ ꯑꯗꯨꯝ ꯍꯜꯂꯛꯑꯦ ꯍꯥꯏꯌꯦ ꯃꯇꯝꯁꯦ ꯌꯥꯝ ꯍꯣꯡꯈ꯭ꯔꯦꯕ
ꯎꯝ ꯃꯇꯝ ꯐꯠꯇꯕꯒ ꯉꯟꯅ ꯉꯟꯅ ꯅ ꯂꯥꯛꯅꯈ꯭ꯔꯦ ꯍꯧꯖꯤꯛꯇꯤ
ꯎꯝ ꯑꯗꯨ ꯑꯣꯏꯔꯁꯨ ꯀꯅꯥꯁꯨ ꯅꯨꯃꯤꯠ ꯆꯨꯞꯄ ꯂꯧꯒꯨꯝꯕ ꯆꯠꯅꯤꯡꯉꯣꯏꯗ ꯃꯤꯁꯨ
ꯍ
ꯆꯥꯎꯈꯠꯄ ꯃꯇꯝꯅꯤꯅꯀꯣ ꯋꯥꯅ ꯅꯨꯃꯤꯠ ꯆꯨꯞ ꯂꯨ ꯁꯨꯔꯒ ꯆꯥꯝꯃꯔꯤ ꯆꯥꯝꯃꯉꯥ ꯈꯛꯇ ꯐꯪꯕꯗꯣ ꯋꯥꯏꯑꯦꯕ
ꯎꯝ ꯑꯗꯨꯅꯦ ꯉꯥꯏꯍꯥꯛ ꯆꯠꯂꯒ ꯍꯜꯂꯛꯄ
ꯎꯝ
ꯌꯥꯝ ꯈꯦꯠꯅꯈ꯭ꯔꯦꯗ ꯍꯥꯟꯅꯒ ꯍꯧꯖꯤꯛꯀꯤꯒ ꯌꯥꯝ ꯈꯦꯠꯅꯈ꯭ꯔꯦ
ꯍꯣꯏ ꯆꯍꯤ ꯃꯔꯤ ꯃꯉꯥ ꯂꯩꯔꯤꯗꯤ ꯀꯃꯥꯏꯅ ꯇꯧꯔꯒꯗꯣꯏꯅꯣ ꯈꯪꯗꯦ
ꯎꯝ ꯆꯍꯤ ꯃꯔꯤ ꯃꯉꯥ ꯂꯩꯕ ꯀꯥꯟꯗ ꯏꯁꯤꯡ ꯂꯩꯇꯗꯅ ꯂꯣꯏꯅ ꯌꯨꯝ ꯁꯥ ꯇꯣꯛꯀꯗ꯭ꯔꯥ ꯈꯪꯗ꯭ꯔꯦ ꯂꯧꯕ ꯀꯛꯆꯤꯡꯁꯦ
ꯍꯪ ꯅꯣꯡ ꯆꯨꯗ꯭ꯔꯗꯤ ꯂꯣꯏꯔꯦ ꯍꯧꯖꯤꯛꯀꯥꯟꯁꯤꯗꯤ ꯅꯣꯡ ꯌꯥꯝ ꯀꯥꯡꯥꯡꯉꯦꯕ
ꯑꯗꯨ ꯑꯗꯨꯅꯦ
ꯊꯥꯏꯅꯗꯤ ꯅꯣꯡ ꯐꯥꯖꯟ ꯆꯨꯋꯦꯕ ꯍꯧꯖꯤꯛ ꯇꯤꯅꯣ ꯌꯥꯝ ꯀꯕꯅꯤꯅ ꯆꯍꯤ ꯑꯅꯤ ꯑꯍꯨꯝ ꯍꯍꯨꯝ ꯂꯩꯔꯗꯤ ꯑꯁ ꯅꯣꯡ ꯄꯥꯠ ꯆꯨꯗ꯭ꯔꯧ ꯃꯥꯟꯗ꯭ꯔꯦꯗ
ꯑꯗꯨꯅꯦ ꯈꯜꯂꯒꯀꯣ ꯌꯥꯝꯅ ꯀꯤꯗꯥ ꯑꯩꯗꯤ
ꯑꯗꯨꯅꯦ
ꯅꯣꯡ ꯀꯀꯥ ꯅꯣꯡ ꯆꯨꯗꯗꯅ ꯅꯨꯡꯁꯥ ꯈꯛꯇ ꯏꯦꯡ ꯀꯩꯀꯥ ꯊꯛꯄ ꯐꯪꯂꯔꯣꯏꯗ꯭ꯔꯥ ꯍꯥꯏꯅ
ꯑꯥ ꯑꯩꯈꯣꯏ ꯆꯤꯡꯗ ꯂꯩꯕꯁꯤꯡꯗꯤ ꯈꯔ ꯐꯩꯌꯦ ꯇꯝꯗ ꯂꯩꯕꯁꯤꯡꯗꯣ
ꯑꯗꯨꯅꯦ ꯆꯤꯡ ꯆꯤꯡꯗꯁꯨ ꯅꯣꯡꯕꯨꯗꯤ ꯆꯨꯒꯜꯂꯦ ꯑꯗꯨ ꯑꯣꯏꯔꯁꯨ ꯅꯣꯡꯕꯨ ꯆꯨꯗ꯭ꯔꯗꯤ ꯏꯁꯤꯡꯒ ꯐꯪꯕ ꯌꯥꯝ ꯋꯥꯕꯅꯦ ꯆꯤꯡꯗꯁꯨ
ꯑꯗꯨꯝ ꯇꯧꯋꯤ ꯑꯩꯈꯣꯏ ꯈꯨꯟꯁꯨ ꯑꯗꯨꯃꯥꯏꯅ ꯇꯧꯋꯦꯗ ꯊꯥ ꯈꯨꯗꯤꯡꯒꯤ ꯏꯁꯤꯡꯁꯤ ꯁꯦꯝꯕ ꯆꯠꯂꯦꯕꯀꯣ ꯅꯣꯡ ꯆꯨꯗꯕꯥ ꯃꯇꯝꯗꯗꯤ ꯑꯁ ꯈꯟꯅꯅꯤꯡꯕꯅꯤꯍꯦ ꯃꯤ ꯀꯌꯥ ꯃꯤ ꯏꯁꯤꯡ ꯂꯧꯕ ꯐꯪꯗꯕꯀꯣ ꯑꯩꯈꯣꯏ ꯑꯃꯨꯛ ꯂꯧꯒꯦ ꯍꯥꯏꯔꯗꯤ ꯃꯤꯅ ꯁꯠꯇꯣꯛꯈꯤꯕ ꯂꯣꯏꯗ꯭ꯣꯏꯔꯤꯕ ꯎ ꯊꯟꯗ꯭ꯔꯤꯕꯉꯩ ꯃꯇꯝꯗꯀꯣ ꯄꯨꯡ ꯇꯨꯝꯒ ꯇꯨꯝꯕ ꯅꯠꯇꯦꯗ ꯅꯣꯡꯃ ꯅꯤꯅꯤꯗꯤ ꯏꯁꯤꯡ ꯂꯧꯅꯤꯡꯉꯥꯏ ꯇꯧꯕꯗꯣꯀꯣ ꯀꯨꯝꯅꯗꯦꯕ ꯄꯨꯡ ꯑꯃ ꯑꯅꯤ ꯇꯧꯔꯁꯨ ꯍꯨꯏꯒ ꯂꯣꯏ ꯈꯣꯡꯉꯗꯅꯀꯣ ꯈꯟꯕ ꯄꯥꯎ ꯌꯥꯎꯕꯅꯦꯍꯦ ꯏꯁꯤꯡꯒꯤ ꯃꯔꯝꯗ
ꯆꯃꯦꯃꯦ ꯍ
ꯁꯤꯁꯤꯡ ꯋꯥꯕ ꯂꯝ ꯎꯝ ꯎꯝ
ꯁꯄ꯭ꯂꯥꯏ ꯂꯥꯛꯑꯦ
ꯑꯣ ꯂꯩꯕ꯭ꯔꯣ
ꯂꯩꯗꯦ ꯃꯣꯏꯅ ꯏꯁꯤꯡ ꯄꯥꯏꯞꯇꯨꯗ ꯊꯥꯔꯛꯄ ꯑꯗꯣ ꯑꯗꯨꯝ ꯂꯧꯔꯒ ꯂꯩꯌꯦ ꯑꯩꯈꯣꯏꯗꯤ
ꯑꯣ ꯅꯨꯡꯇꯤꯒꯤ ꯂꯥꯛꯄ꯭ꯔꯣ
ꯑ